ꯍꯜꯂ‌ꫭ ꯆꯔꯥꯕꯣ
ꯆꯥꯗ꯭ꯔꯤꯌꯦ ꯅꯪ ꯆꯥꯕꯤꯔꯕꯣ꯫
ꯆꯥꯗ꯭ꯔꯤꯌ‌ꯦ ꯇꯨꯝ ꯍꯧꯒꯠꯂꯛꯇ ꯉꯥꯏꯔꯤ
ꯌꯥꯍꯧ ꯌꯥꯝ ꯊꯦꯡꯉꯤꯅ꯫
ꯎꯝ꯫
ꯏꯁ ꯏꯖꯥꯅ ꯊꯥꯛꯉꯗꯤ ꯌꯥꯔꯣꯏ ꯅꯨꯄꯤꯅ꯫
ꯅꯣꯡ ꯇꯕꯒꯤ
ꯑꯩꯈꯣꯏꯗꯤ ꯉꯟꯇꯥ ꯍꯧꯒꯠꯗꯅ ꯋꯥꯛꯀꯤꯡꯒ ꯆꯦꯜꯂꯨꯔꯕꯅꯤ꯫
ꯐꯩ ꯍꯛꯆꯥꯡ ꯐꯕꯅ ꯂꯟꯅꯤ
ꯃꯥꯅꯤ ꯀꯩꯀꯩ ꯍꯣꯠꯅꯕꯤꯔꯤꯒꯦ ꯊꯕꯛ ꯏꯪꯈꯥꯡ
ꯎꯝ
ꯆꯥꯛ ꯏꯁꯤꯡ ꯊꯣꯡꯕꯤꯔꯕ꯭ꯔꯣ꯫
ꯆꯥꯛ ꯆꯥꯛ ꯂꫭꯏ ꯑꯈꫭꯏꯃꯅꯥ ꯂꫭꯏꯈꯔꯦ ꯑꯗꯨꯒ꯫ ꯍꯋꯥꯏ ꯊꫭꯡꯉ‌ꯦ ꯑꯩ ꯑꯆꯥꯄꫭꯠ ꯆꯥꯔꯤ
ꯀꯩ ꯑꯆꯥꯄꯣꯠ
ꯇꯣꯁ ꯑꯃ ꯇꯣꯁ ꯍꯧꯕꯗꯣ꯫
ꯊꯥꯎ ꯆꯥꯁꯤꯜꯂꯤꯕ꯫
ꯎꯝ ꯆꯅꯤꯡꯉꯥꯏꯗꯤ ꯂꯩꯇꯅ ꯀꯔꯤ ꯆꯗꫭꯔꯤꯒ‌ꯦ ꯎꯝ
ꯀꯩꯀꯩ ꯏꯟꯖꯥꯡ ꯊꯣꯡꯉꯒꯦ
ꯍꯋꯥꯏ ꯊꯣꯡꯉ‌ꯦ꯫ ꯍꯋꯥꯏꯇꯪ ꯊꯣꯡꯕ ꯃꯥꯜꯂꯦ
ꯑꯗꯨꯗꯤ ꯃꯣꯔꫭꯛ ꯃ‌ꯦꯠꯄ ꯑꯃ ꯌꯥꯎꯍꯜꯂꯨꯗꯅ꯫
ꯎꯝ ꯍꯣꯔꯦꯟ ꯍꯣꯔꯦꯟ ꯆꯥꯛ ꯆꯥꯔꯝꯗꯥꯏꯗ ꯃꯦꯠꯇꫭꯏ ꯑꯣꯏꯔꯝꯅꯤ꯫
ꯅꯪꯅ ꯀꯩꯗꯧꯗꯣꯏꯕꯥ ꯅꯪꯅ ꯀꯗꯧꯗꯣꯏꯕ
ꯑꯩꯅꯨꯡ ꯍꯥꯎ ꯁꯥꯛꯔꯗ꯫ ꯐꯤꯁꯦ ꯁꯨꯒ‌ꯦꯅ ꯇꯧꯅ‌ꯦ ꯅꫭꯡꯖ‌ꯦ ꯇꯤꯠ ꯇꯤꯠ ꯇꯤꯠ ꯑꯗꯨꯝ ꯆꯨꯂꯩꯔ‌ꯦꯕ꯫
ꯅꯪꯅ ꯀꯩꯗꯧꯔ ꯂꯩꯗꯣꯏꯅꯣꯕ
ꯑꯩ ꯑꯩ ꯅꯪꯒ ꯋꯥꯔꯤ ꯁꯥꯟꯅꯔꯒ
ꯎꯝ꯫
ꯅꯪꯗꯤ ꯀꯩꯀꯩ ꯆꯥꯔꯦ
ꯑꯩꯈꯣꯏ ꯀꯩꯝ ꯆꯥꯗ꯭ꯔꯤꯗ ꯇꯨꯝ ꯈꯣꯠꯄꯗ ꯉꯥꯏꯔꯤ
ꯋꯥꯀꯤꯡ ꯆꯦꯜꯂꯨꯔꯦꯗꯥꯏ ꯅꯪꯕꯣ
ꯋꯥꯛꯀꯤꯡ ꯆꯦꯜꯂꯨꯔꯦ ꯑꯗꯨ ꯈꯪꯗꯦ ꯃꯤꯀꯞ ꯊꯣꯛꯂꯛꯄꯗ ꯇꯨꯝ ꯂꯩꯔꯝꯃꯦ
ꯍ ꯑꯩꯗꯨ ꯋꯥꯥꯛ ꯆꯦꯜꯂꯨꯔꯦꯍꯦ ꯑꯗꯨꯗꯤ
ꯑꯣ ꯅꯪꯖꯨ ꯆꯦꯜꯂꯨꯔꯕ
ꯎꯝ
ꯑꯗꯨ ꯌꯥꯝ ꯐꯕ ꯑꯒꯦ
ꯃꯪꯗꯅꯦ
ꯑꯗꯨꯗꯤ ꯌꯥꯝꯅ ꯐꯕ ꯃꯤ ꯑꯃꯒꯤ ꯃꯒꯨꯟꯅꯤꯅꯦ
ꯃꯪꯗꯅꯦ ꯏꯁ꯭ꯀꯨꯜ ꯑꯗꯨꯝ ꯎꯂꯩꯔꯦ ꯍꯥꯏꯕ ꯑꯩꯖꯦ ꯏꯁꯀꯨꯜ ꯆꯠꯄ ꯏꯁꯀꯨꯜꯗꯨꯝ ꯆꯠꯂ ꯂꯩꯔꯦꯕ
ꯃꯪꯗ ꯏꯁ꯭ꯀꯨꯜꯗꯨꯝ ꯎꯔꯩꯂꯦ
ꯏꯁꯀꯨꯜ ꯑꯗꯨꯝ ꯆꯠꯂꯒꯥ ꯂꯩꯔꯕ ꯑꯩꯁꯤ
ꯌꯥꯝꯅ ꯐꯩꯅꯦ ꯑꯗꯨꯗꯤ
ꯅꯪ ꯀꯔꯤꯒꯨꯝꯕ ꯈꯔ ꯆꯠꯁꯤꯜꯂꯨꯗꯅ
ꯃꯪꯗ ꯏꯁ꯭ꯀꯨꯜ ꯆꯠꯂꯝꯃꯗꯤ
ꯎꯝ ꯑꯗꯨ ꯅꯪ ꯀꯔꯤꯒꯨꯝꯕ ꯈꯔ ꯆꯥꯎ ꯆꯥꯁꯟꯂꯨꯗꯅ
ꯀꯩꯕꯥ
ꯇꯨꯝꯍꯧꯒꯠ ꯂꯛꯄꯗꯩ ꯀꯔꯤꯝ ꯍꯦꯛ ꯆꯥꯗꯔꯤꯕꫭ
ꯆꯥꯗ꯭ꯔꯤ ꯀꯩꯝ ꯆꯥꯗ꯭ꯔꯤ
ꯂꯥꯝꯕꯒ ꯐꯥꯎꯗꯔꫭ
ꯀꯩꯝ ꯆꯥꯗ꯭ꯔꯤ
ꯂꯥꯝꯗꯔ ꯁꯤꯅꯤ
ꯂꯥꯝꯃꯦ
ꯆꯁ ꯆ
ꯆꯥꯅꯤꯡꯉꯥꯏ ꯂꯩꯖꯗ꯭ꯔꯦ
ꯑꯥ ꯑꯗꯨꯗꯤ
ꯃꯅꯤꯄꯨꯔꯒꯤ ꯑꯇꯣꯞꯄ ꯃꯃꯤꯡꯖꯤ ꯀꯩ ꯀꯧꯋꯤ
ꯎꯝ ꯀꯪꯂꯩꯄꯥꯛ
ꯏꯟꯗꯤꯌꯥꯅ ꯊꯣꯟꯕ ꯏꯟꯗꯤꯌꯥꯅ ꯊꯣꯟꯕ ꯍꯥꯏꯇꯥꯔꯦ
ꯏꯟꯗꯤꯌꯥꯅ ꯊꯣꯟꯕ ꯃꯅꯤꯄꯨꯔꯒꯤ ꯑꯇꯣꯞꯄ ꯃꯃꯤꯡꯁꯦ ꯃꯤꯠꯊꯂꯤ ꯀꯧꯋꯦ
ꯃꯤꯠꯊꯂꯤ ꯃꯤꯠꯊꯂꯤ ꯍꯥꯏꯔꫭ
ꯑꯣꯏ ꯅꯠꯇꯦ ꯅꯠꯇꯦ ꯅꯠꯇꯦ ꯏꯟꯗꯤꯌꯥꯅ ꯏꯟꯗꯤꯌꯥꯅ ꯊꫭꯟꯕ ꯅꯠꯇꯦ ꯑꯗꯨꯗꯤ ꯕꯤꯔꯇꯤꯁꯅ ꯊꫭꯟꯕ
ꯏꯟꯗꯤꯌꯥꯅ ꯊꯣꯟꯕ ꯍꯥꯏꯕ ꯑꯩꯍꯥꯏ
ꯃꯅꯤꯄꯨꯔ
ꯅꯠꯇ꯭ꯔꯣ
ꯃꯥꯅꯦ
ꯃꫭꯅꯤꯄꯨꯔꯅ ꯍꯥꯏꯔꯦ
ꯖꯨꯋꯦꯜꯁ ꯖꯨꯋꯦꯜꯁ ꯑꯣꯐ ꯏꯟꯗꯤꯌꯥ
ꯑꯩꯗꯤ ꯏꯟꯗꯤꯌꯥꯅ ꯊꯣꯟꯕ ꯍꯥꯏꯔꯛꯀꯅꯨꯅꯦ ꯖꯋꯥꯍꯥꯜ ꯅꯦꯍꯦꯔꯨꯅ ꯊꯣꯟꯕ ꯍꯥꯏꯔꯧꯅꯦ
ꯑꯗꯨ ꯁꯤ ꯏꯟꯗꯤꯌꯥꯅ ꯊꯣꯜꯂꯤꯅꯤ ꯀꯩꯅꯣ
ꯑꯣ꯫
ꯗꯤꯌꯥ ꯃꯆꯥꯥ ꯑꯗꯨꯗꯤ ꯑꯩ ꯑꯃ ꯍꯪꯒꯦꯅꯤ꯫ ꯑꯩꯈꯣꯏꯒꯤ ꯃꯅꯤꯄꯨꯔꯒꯤ ꯑꯣꯏꯕ ꯇ꯭ꯔꯦꯗꯤꯁꯅꯦꯜ ꯐ꯭ꯔꯣꯛ ꯍꯥꯏꯇꯥꯔꯦ ꯊꯥꯏꯅꯒꯤ
ꯎꯝ꯫
ꯑꯣꯏꯕ ꯐꯦꯁꯇꯤꯚꯦꯜ ꯃꯔꯨ ꯑꯣꯏꯕ ꯑꯅꯤꯈꯛꯇ ꯍꯥꯏꯌꯨꯅꯤ꯫
ꯁꯅꯤꯡꯒꯤ ꯑꯣꯏꯕ ꯐꯦꯁꯇꯤꯚꯦꯜ
ꯃꯔꯨꯑꯣꯏꯕ ꯐꯦꯁꯇꯤꯚꯦꯜ ꯑꯅꯤꯈꯛ ꯈ꯭ꯋꯥꯏꯗꯒꯤ ꯃꯔꯨꯑꯣꯏꯕ ꯑꯅꯤ꯫
ꯂꯥꯏ ꯍꯔꯥꯎꯕ ꯑꯃ ꯂꯩꯔꯦꯗꯅ
ꯎꯝ꯫
ꯑꯗꯨꯒ ꯌꯥꯎꯁꯪꯁꯤꯒ
ꯅꯤꯡꯉꯣꯜ ꯆꯥꯛꯀꯧꯕꯗꯤ
ꯅ ꯂ ꯀꯣꯕꯁꯨ
ꯑꯅꯤ ꯑꯅꯤꯈꯛꯇꯪ ꯍꯥꯏꯕ ꯑꯩꯅ꯫
ꯎꯝ
ꯈ꯭ꯋꯥꯗꯒꯤ ꯃꯔꯨ ꯑꯣꯏ ꯈꯟꯕꯅꯤ ꯈꯇꯪ ꯍꯥꯏꯌꯨ
ꯅꯤꯉꯣꯟ ꯅꯤꯉꯣꯟ ꯆꯀꯧꯕꯒ ꯂꯥꯏ ꯍꯥꯎꯕꯒ ꯍꯥꯏꯔꯦꯅꯦ ꯑꯗꯨꯗꯤ ꯌꯥꯔꯦꯅꯦ ꯌꯥꯅꯥꯎꯁꯪꯁꯨ ꯑꯣꯏꯕꯨꯗꯤ ꯑꯣꯏ ꯌꯥꯎꯁꯪꯁꯨ ꯂꯥꯏ ꯍꯥꯛꯇꯛꯇꯩꯅꯦ ꯌꯥꯎꯁꯪꯅ ꯀꯧꯈꯤꯕ ꯍꯧꯁꯤꯕꯨꯗꯤ ꯂꯥꯏ ꯍꯥꯛꯇꯛ ꯇꯩ ꯍꯧꯗꯤ ꯅꯠꯇꯕ ꯊꯥꯏꯅꯗꯤ ꯌꯥꯋꯜ ꯁꯪꯅ ꯍꯥꯏꯔꯝꯃꯦ ꯍꯥꯏꯕꯅꯣ
ꯂꯥꯏ ꯍꯥꯛꯇꯛꯇꯒꯤꯅꯦ ꯅꯤꯉꯣꯜ ꯆꯥꯛꯀꯧꯕꯁꯨ ꯂꯥꯏ ꯍꯥꯛꯇꯛꯇꯒꯤꯅꯦ ꯆꯥꯛꯈꯪꯕꯒꯤꯅꯦ
ꯎꯝ
ꯅꯨꯄꯤ ꯂꯛꯁꯅꯥꯗꯣ
ꯎꯝ꯫
ꯃꯥꯒꯤ ꯃꯕꯨꯡꯁꯦ ꯄꯣꯏꯔꯩꯇꯣꯟꯅꯦꯕ
ꯎꯝ
ꯐꯤꯔꯒꯦ ꯋꯥ ꯋꯥꯔꯤꯁ ꯍꯁꯨ ꯀꯦ ꯑꯗꯨꯗꯤ ꯃꯥꯅꯅꯦ ꯈꯪꯕ꯭ꯔꯥ ꯄꯣꯏꯔꯩꯇꯣꯟ ꯄꯣꯏꯔꯩꯇꯣꯟ ꯍꯥꯏꯁꯤ ꯆꯥꯛꯈꯥꯎ ꯀꯣꯏꯔ ꯏꯆꯣꯟꯅ ꯀꯥꯏ ꯍꯥꯏꯅꯗ꯭ꯔꯣ ꯆꯥꯛꯈꯥꯎꯗꯣ
ꯎꯝ
ꯑꯗꯨꯗ ꯃꯥꯅ ꯄꯨꯊꯣꯛꯈꯤꯕꯅꯦꯕ ꯃꯥꯅꯅꯦ ꯊꯥꯕ ꯗ꯭ꯔꯛꯁ ꯆꯦꯛ ꯐꯧ ꯃꯅꯨꯡꯒꯤ ꯁꯨꯡꯂꯪ ꯈꯪꯗꯕꯤꯗ ꯊꯥꯕ ꯑꯗꯨꯒ ꯆꯥꯕꯁꯨ ꯂꯞ ꯂꯞ ꯂꯞ ꯂꯥꯎꯔꯒ ꯌꯥꯝ ꯍꯥꯎꯕꯗꯣ ꯍꯥꯎꯇ꯭ꯔ ꯆꯥꯎ ꯍꯥꯎꯖꯔꯦ ꯆꯥꯛꯀ ꯃꯥꯟꯅꯗꯦꯗꯅ ꯑꯗꯨꯗꯨꯒꯅꯦ ꯃꯥꯅ ꯑꯦ ꯁ ꯈꯥꯎꯖꯤꯗꯤ ꯅꯠꯇꯧꯔꯒ ꯃꯥꯒꯤ ꯃꯆꯟꯅꯨꯄꯤ ꯂꯥꯏꯁꯅꯥꯁꯦ ꯄꯥꯈꯪꯕꯗ ꯃꯌꯨ ꯄꯥꯝꯗꯦ ꯂꯩꯁꯅꯥꯁꯦ ꯃꯥꯅ ꯀꯧꯗꯣꯏꯅꯦꯕ ꯀꯧꯔꯒ ꯁꯃꯥꯏꯅ ꯇꯧꯒꯦꯅ ꯍꯥꯏꯕꯅꯦ ꯍꯥꯟꯅꯗꯤ ꯐꯤꯕ ꯆꯥꯛꯀꯧꯕꯅ ꯍꯥꯏꯔꯝꯕꯅꯦ ꯍꯥꯟꯅꯗꯤ ꯄꯣꯂꯩꯇꯣꯟꯗꯣ ꯆꯥꯛꯀꯧꯋꯦꯅ ꯍꯥꯏꯕꯅꯦꯕ ꯑꯗꯨꯒꯤ
ꯎꯝ
ꯍꯥꯟꯅ ꯄꯤꯕ ꯆꯥꯛꯀꯧꯕ ꯇꯧꯔꯝꯕꯗꯣ ꯑꯗꯨꯗꯒꯤꯗꯤ ꯑꯗꯒꯤ ꯂꯥꯏꯁꯅꯥꯒꯤ ꯃꯇꯝꯗ ꯄꯣꯏꯔꯦꯊꯣꯟꯁꯤꯅ ꯃꯥꯒꯤ ꯃꯥꯅ ꯊꯥꯕ ꯆꯥꯛꯈꯥꯎꯁꯦ ꯃꯥꯅ
ꯎꯝ
ꯄꯤꯖꯅꯤꯡꯗꯅ ꯃꯆꯟꯖꯩ ꯉꯥꯏ ꯀꯧꯔꯒ ꯄꯤꯖꯈꯤꯕꯗꯗꯒꯤꯅꯦ ꯅꯤꯉꯣꯜ ꯆꯥꯛ ꯀꯧꯕ ꯇꯧꯈ꯭ꯔꯦꯗꯣꯅ ꯍꯥꯏ ꯑꯗꯒꯤꯅꯦ ꯌꯥꯎꯁꯪꯁꯤꯗꯅꯦ ꯈꯪꯕ꯭ꯔꯥ ꯀꯥꯎꯕꯨ ꯀꯥꯎꯒ꯭ꯔꯦ ꯕꯤ ꯑꯦ ꯗ ꯇꯝꯒꯤꯕꯅꯤ ꯎꯝ ꯄꯥꯈꯪꯕꯒꯤ ꯈꯨꯅꯦꯛ ꯁꯥ ꯁꯦ ꯁꯒꯣꯜ ꯍꯥꯏꯕ꯭ꯔꯥ ꯀꯔꯝ ꯍꯥꯏꯕꯅꯦꯕ ꯀꯩꯅꯣꯒꯤ ꯁꯒꯣꯜꯗꯣ ꯎꯝ ꯁꯒꯣ ꯀꯥꯟꯖꯩꯒꯤ ꯁꯒꯣꯜꯗꯣ ꯑꯗꯨꯗꯣ ꯑꯗꯨꯗꯣ ꯃꯥꯅ ꯍꯋꯥꯏ ꯊꯔꯥꯛ ꯍꯋꯥꯏ ꯊꯔꯥꯛ ꯑ ꯍꯋꯥꯏ ꯃꯇꯣꯟꯁꯦ ꯍꯨꯟꯕ ꯍꯋꯥꯏ ꯃꯇꯣꯟ ꯍꯨꯟꯕ ꯑꯁꯝꯕꯟꯒ ꯈꯥꯔꯒ ꯐꯖꯠꯅꯍꯟꯕꯁꯤꯗ ꯍꯧꯖꯤꯀꯤ ꯁꯒꯣꯜꯁꯤꯅ ꯉꯥꯎꯔꯛꯑꯒ ꯅꯦꯠ ꯈꯥꯏ ꯅꯦꯠ ꯈꯥꯏ ꯗꫭꯏꯅꯦꯕ
ꯎꯝ
ꯃꯥꯒꯤ ꯈꯣꯡꯒꯨꯜꯗꯣ
ꯎꯝ
ꯑꯗꯨꯗꯒꯤꯒ ꯂꯧꯕꯅꯦ ꯑꯩ ꯀꯥꯎꯈꯔꯦꯅꯦ ꯀꯥꯎꯒꯔꯦ ꯈꯣꯡꯒꯨꯟꯗꯒꯤ ꯎꯐꯨꯟ ꯃꯥꯒꯤꯗꯨꯒ ꯂꯧꯕꯅꯦꯕ
ꯎꯝ ꯑꯗꯨꯒ ꯀꯩꯗꯧꯗꫭꯏꯕ
ꯀꯥꯎꯈꯔꯦ ꯀꯃꯥꯏꯅ ꯇꯧꯔꯤꯕꯅꯤ ꯀꯩꯅꯪ ꯀꯥꯎꯒꯔꯤꯖꯤꯕꫭ
ꯃꯌꯥꯝꯁ ꯁꯥꯟꯅꯕꯩꯅꯦ ꯂꯥꯛꯃꯟꯕꯒꯤ ꯑꯗꯒꯤ
ꯅꯪꯅ ꯁꯨꯡꯈꯪ ꯈꯪꯗ꯭ꯔꯤꯕ ꯋꯥꯔꯤ ꯑꯃ ꯂꯤꯔꯧꯔꯥ
ꯂꯤꯔꯧꯅꯦ
ꯑꯩꯅ ꯁꯨꯡꯈꯪ ꯈꯪꯗ꯭ꯔꯤꯕ
ꯎꯝ ꯑꯗꯨꯒꯨꯝꯕꯅꯤ ꯌꯥꯝ ꯇꯅꯤꯡꯉꯤꯁꯤ ꯎꯝ
ꯊꯥꯏꯅꯉꯥꯏꯗ ꯑꯩꯈꯣꯏ ꯏꯄꯨꯗꯣ
ꯎꯨꯝ
ꯃꯨꯛꯅꯥ ꯁꯥꯟꯅꯔꯝꯃꯦ ꯍꯥꯏꯌꯦꯕ
ꯎꯝ
ꯑ ꯃꯨꯛꯅꯥꯁꯤ ꯃꯥꯅ ꯃꯤꯗꯤ ꯃꯨꯛꯅꯥꯗꯤ ꯃꯤ ꯑꯃꯃꯝ ꯑꯃꯃꯝ ꯂꯝꯕꯥ ꯇꯧꯗ꯭ꯔꯣ
ꯎꯝ
ꯃꯥꯗꯤ ꯃꯇꫭꯝꯇꯒ ꯃꯤ ꯃꯉꯥꯒ ꯂꯝꯕꯥ ꯇꯧꯋꯦꯕ
ꯎꯝ ꯑꯗꯨꯗꯤ ꯀꯌꯥꯃꯨꯛ ꯌꯥꯝꯅꯥ ꯀꯜꯂꯒꯦꯗꯣ
ꯃꯤ ꯃꯉꯥꯁꯤ ꯃꯤ ꯑꯃꯅ ꯃꯥꯏ ꯃꯈꯣꯡ ꯄꯥꯟꯅꯅꯤ ꯅꯥꯝꯃ ꯅꯝꯃ ꯑꯃ ꯑꯅꯤ ꯑꯅꯤ ꯃꯈꯨꯠ ꯄꯥꯟꯅꯅꯤ ꯃꯈ꯭ꯋꯥꯡ ꯑꯃ ꯄꯥꯟꯅꯅꯤꯕ ꯑꯗ ꯃꯣꯏ ꯃꯌꯥꯝꯁꯤꯅ ꯇꯣꯡꯁꯤꯜꯂꯒ ꯅꯝꯅꯕ ꯍꯣꯠꯅꯕꯁꯦ
ꯎꯝ
ꯁꯤꯁꯦ ꯉꯝꯗꯕꯤꯗ ꯃꯥꯅ ꯑꯗꯨꯝ ꯃꯈꯣꯡ ꯊꯥꯡꯉ ꯑꯗꯨꯝ ꯆꯠꯈꯤꯕ ꯀꯟꯕꯒꯤ ꯆꯥꯡꯁꯦ
ꯀꯟꯕꯩ ꯆꯥꯡꯁꯤ ꯇꯥꯗ꯭ꯔꯤ
ꯇꯥꯔꯝꯃꫭꯏ ꯈꯪꯗꯅ ꯂꯩꯔꯤꯝꯃꯤ ꯅꫭꯛꯐꯗꯦ ꯑꯃ ꯂꯩꯕꯗꯣ ꯑꯩ ꯋꯥꯔꯤ ꯑꯃ ꯂꯤꯒꯦ ꯒꯦ ꯅꯪꯅ ꯁꯨꯡꯇꯥ ꯇꯥꯗꯔꯤꯕ ꯀꯔꯤꯒꯨꯝꯕ ꯅꯪꯅ ꯁꯤ ꯇꯥꯔꯦꯍꯦꯛ ꯍꯥꯏꯔꯕ ꯑꯗꯨꯗꯩꯗꯤ ꯑꯩ ꯂꯨꯄꯥ ꯂꯤꯁꯤꯡ ꯑꯃ ꯄꯤꯒꯦ ꯇꯧꯕꯗꯣ
ꯇꯥꯕ꯭ꯔꯣ ꯇꯥꯇꯦ ꯄꯣ ꯇꯕꯗꫭ
ꯎ ꯇꯥꯗꯦ ꯇꯥꯗꯦ ꯑꯩ ꯇꯥꯗꯦꯗꯣ ꯍꯣꯏ ꯑꯆꯨꯝꯕ ꯍꯥꯏꯅꯤꯀꯣ ꯇꯥꯗꯦꯀꯣꯗꯣ
ꯅꯣꯛꯐꯗꯦꯒꯤ ꯑꯩꯁꯨ ꯆꯥꯛ ꯆꯥꯔꯝꯗꯥꯏ ꯆꯔꯝꯗꯥꯏ ꯈꯨꯗꯤꯡꯒꯤ ꯅꯣꯛꯐꯗꯦ ꯌꯦꯡꯉꯤ
ꯅꯣꯛꯐꯗꯦ ꯇꯥꯕ ꯅꯠꯇꯕ ꯌꯦꯡꯉꯤꯕ
ꯌꯦꯡꯉꯤꯅꯤ ꯀꯩꯅꯣ
ꯅꯣꯛꯐꯗꯦꯕꯨ ꯀꯃꯥꯏꯅ ꯌꯦꯡꯉꯤꯅꯣ ꯇꯥꯒꯗꯝꯅꯤ
ꯅꯣꯛꯐꯠꯇꯦ ꯅꯣꯛ ꯐꯠꯇꯦ ꯌꯦꯡꯉꯤꯅꯤ ꯀꯩꯅꯣ ꯅꯣꯛꯐꯗꯤ ꯌꯨꯇꯨꯕꯇ ꯊꯥꯒꯠꯂꯤꯗꯨꯗꯤ ꯔꯨꯍꯤꯅꯤꯀꯨꯃꯥꯔꯒꯤ ꯁꯨꯃꯥꯏꯅ ꯇꯧꯕꯗꯣ ꯄꯠꯇꯗ ꯂꯣꯏꯔꯦꯅꯦ ꯍꯥꯏꯔꯧꯅꯦ ꯇꯣ ꯍꯧꯒꯠꯂꯣ ꯍꯧꯒꯠꯂꯣ ꯏꯃꯥꯒꯤ ꯏꯕꯨꯡꯉꯣ ꯍꯧꯒꯠꯂꯣ ꯑꯌꯨꯛꯀꯤ ꯆꯔꯥ ꯋꯥꯂꯔꯣ ꯅꯃꯥꯟꯅꯕ ꯀꯌꯥꯗꯤ ꯎꯝ ꯅꯃꯥꯟꯅꯕ ꯀꯩꯌꯥꯗꯤ ꯎꯝ ꯍꯥꯏꯌꯨ ꯍꯥꯏꯌꯨ ꯍꯥꯏꯌꯨ ꯅꯤꯡꯁꯤꯡꯉꯨ ꯅꯤꯡꯁꯤꯡꯉꯨ ꯎꯝ ꯅꯃꯥꯅꯕ ꯀꯌꯥꯗꯤ
ꯍꯥꯏꯌꯨꯅꯦ ꯀꯩꯗꯧꯔꯒꯦ ꯀꯧꯒ꯭ꯔꯦ ꯑꯣꯖꯥ ꯀꯥꯎꯒꯔꯦ ꯑꯣꯖꯥ ꯀꯄꯏꯕ ꯀꯂꯥꯞ ꯍꯣꯠꯇꯅ ꯂꯩꯔꯅꯨꯅꯦ ꯅꯡꯕꯨ ꯍꯥꯢꯔꯛꯑꯣꯅꯦ
ꯅꯃꯥꯟꯅꯕ ꯀꯌꯥꯗꯤ
ꯀꯥꯎꯔꯤꯅꯦꯕ ꯃꯡꯂꯦꯝꯅꯦꯕ ꯃꯥꯡꯂꯦꯝꯗꯨꯅꯦꯕ ꯅꯃꯥꯟꯅꯕ ꯀꯌꯥꯗꯤ ꯎꯝ ꯅꯃꯥꯟꯅꯕ ꯀꯌꯥꯗꯤ ꯍꯨꯢꯔꯦꯝ ꯃꯡꯂꯦꯝꯗꯨꯅꯦꯕ
ꯑꯗꯒꯤ ꯑꯗꯒꯤ ꯑꯃꯁꯨ ꯂꯩꯕꯗꯣ ꯑꯥ ꯀꯪꯂꯥ ꯀꯪꯂꯥ ꯊꯣꯡ ꯍꯥꯡꯗꯣꯛꯈ꯭ꯔꯦ ꯍꯥꯏꯕ꯭ꯔꯥ ꯀꯩꯅꯣꯝ ꯍꯥꯏꯕꯗꯣ ꯀꯅꯥ ꯀꯅꯥ ꯂꯩꯕꯒꯦ ꯀꯅꯥ ꯀꯅꯥ ꯂꯩꯕꯒꯦ ꯅꯅꯥꯢ ꯑꯩ ꯂꯩꯖꯩꯗꯣ
ꯎꯝ ꯃꯅꯤꯡ ꯇꯝꯅ ꯄꯥꯢꯔꯤꯕ ꯃꯅꯤꯡ ꯇꯝꯅ ꯄꯥꯢꯔꯤꯕ ꯐꯤꯔꯥꯟꯗꯣ